ꯦ ꯍꯂꯣ ꯍꯥꯎ
ꯇꯄ
ꯇꯥꯏꯌꯦ
ꯌꯥꯝ ꯇꯅ ꯇꯥꯏꯌꯦꯕ ꯀꯔꯤꯅꯣ ꯃꯤ ꯆꯠꯈ꯭ꯔꯕꯣ
ꯃꯄꯥꯟꯗ ꯐꯝꯍꯧꯔꯤꯌꯦ ꯈꯔ ꯑꯃ ꯂꯥꯛꯇꯧ ꯋꯥꯠꯂꯤꯌꯦ ꯃꯣꯏ ꯂꯥꯛꯇ꯭ꯔꯤꯌꯦꯅ ꯑꯩꯗꯣ ꯆꯪꯉꯛꯄ ꯋꯥ
ꯅꯪ ꯁꯤ ꯄꯦꯛ ꯀꯥꯀꯥ ꯃꯥꯥꯏ ꯇꯎꯗꯨꯣ
ꯄꯈꯁꯤ ꯍꯪꯉꯔꯣꯏꯁꯦ ꯍꯥꯏꯕ ꯑꯜꯂꯤꯅꯦꯕ ꯍꯥꯏꯗꯣꯅ ꯀꯩꯅꯦ
ꯄꯥꯗꯕꯅꯤꯅ ꯑꯩꯈꯣꯏꯗꯤ ꯃꯇꯝ ꯃꯥꯡꯗ꯭ꯔꯦ
ꯅꯠꯇꯦ ꯄꯥꯕ ꯄꯥꯗꯕꯩ ꯅꯠꯇꯕ ꯀꯣꯏꯁꯟ ꯈꯨꯒꯪꯗꯣ ꯄꯦꯇꯔꯟꯗꯣ ꯄꯨꯔꯥ ꯆꯦꯟꯖ ꯇꯧꯗ꯭ꯔꯣ ꯑꯗꯨ ꯃꯊꯪ ꯑꯩꯈꯣꯏꯅ ꯄꯥꯔꯛꯄꯗꯁꯨ ꯐꯔꯞ ꯇꯥꯗꯣꯏꯅꯦ ꯑꯗꯣ
ꯑꯗꯨꯅ ꯍꯥꯏꯁꯩ ꯄꯥꯕ ꯃꯤꯗꯤ ꯅꯨꯡꯉꯥꯏꯔꯝꯃꯣꯏ
ꯅꯗꯣ ꯄꯨꯔꯥ ꯃꯇꯥꯝꯅꯦ ꯍꯥꯃꯤꯗ ꯀꯔꯤ ꯀꯔꯤ ꯁꯣꯛ ꯀꯌꯥꯗ ꯀꯔꯤ ꯃꯅꯤꯄꯨꯔ ꯂꯦꯡꯒ꯭ꯋꯦꯁꯁꯦ ꯀꯔꯤ ꯀꯣꯔꯠ ꯂꯦꯡꯒ꯭ꯋꯦꯖ ꯍꯥꯏꯕ꯭ꯔꯣ
ꯎꯝ
ꯑꯃ ꯌꯥꯎꯕꯗ ꯅꯪ ꯀꯌꯥ ꯈꯣꯠꯂꯝꯃꯦꯗꯣ
ꯀꯥꯥꯎꯔꯦꯗ ꯅꯥꯏꯟꯇꯤꯟ ꯖꯦꯔꯣꯌꯥ ꯅꯥꯏꯟꯇꯤꯟ ꯀꯌꯥꯅꯣ ꯑꯣꯏꯕꯅꯤ
ꯑꯩꯠꯇꯤꯟ ꯇ꯭ꯋꯦꯟꯇꯤ ꯐꯣꯔ
ꯇꯪꯗ ꯀꯥꯔ
ꯅꯥꯏꯟꯇꯤꯟ ꯇ꯭ꯋꯦꯟꯇꯤ ꯇꯨ ꯅꯥꯏꯟꯇꯤꯟ ꯇ꯭ꯋꯦꯟꯇꯤ ꯐꯣꯔ ꯀꯌꯥꯅꯣꯝ ꯄꯤꯃꯦ ꯀꯔꯤ ꯀꯔꯤꯅꯣ ꯈꯪꯗꯦ ꯍꯥꯏꯕ ꯑꯗꯒꯤ
ꯏꯁ ꯅꯩꯔꯦꯍꯦꯒ ꯍꯥꯏꯕꯗꯨꯣ ꯌꯥꯎꯋꯦꯕ ꯑꯦꯛꯁꯦꯟꯗꯔꯥꯏꯁ
ꯍ ꯍꯣꯏ ꯑꯗꯨ ꯆꯜꯍꯟꯂꯣꯏ ꯀꯔꯤꯅꯣ ꯍꯥꯏꯗ ꯑꯩꯅ ꯍꯥꯞꯆꯤꯟꯕꯒ ꯍꯥꯞꯆꯤꯟꯒꯗꯕꯅꯤ ꯆꯜꯍꯟꯒꯗꯕꯅꯤ
ꯁꯦꯝꯒꯠꯀꯗꯕꯅꯤ ꯍꯥꯏ
ꯁꯦꯝꯒꯠꯀꯗꯕꯅꯤ ꯑꯗꯨ ꯄꯤꯕ ꯑꯗꯨ ꯆꯜꯍꯟꯒꯗꯕꯅꯦ ꯍꯥꯞꯆꯤꯟꯒꯗꯕꯅꯦ ꯑꯩꯗꯤ
ꯌꯥꯎꯍꯟꯒꯗꯕꯅꯤ ꯌꯥꯎꯍꯜꯂꯣꯏꯗꯕꯅꯤ ꯍꯥꯏꯕ꯭ꯔꯥ ꯀꯩꯅꯣꯝ ꯍꯥꯏ ꯇꯔꯦ
ꯌꯥꯎꯍꯟꯒꯗꯕꯅꯤ ꯍꯥꯞꯆꯤꯟꯒꯗꯕꯅꯤ ꯀꯔꯤꯗꯒꯤꯅꯒꯦꯕ ꯑꯅꯤꯗꯣ
ꯈꯪꯗꯦ ꯅꯪ ꯉꯁꯥꯏ ꯀꯅꯥ ꯀꯅꯥ ꯊꯦꯡꯅꯒꯦ
ꯏꯅꯃ ꯀꯅꯥ ꯀꯅꯥ ꯇꯥꯒꯦ ꯅꯣꯏꯗ ꯑꯩꯅ ꯉꯁꯥꯏ ꯊꯦꯡꯅꯔꯛꯄꯁꯦ ꯀꯅꯔꯣ ꯂꯟ ꯂꯝꯆꯦꯜ ꯑꯁꯤ ꯊꯦꯡꯅꯔꯦ ꯂꯝꯖꯦꯜꯕ ꯊꯦꯡꯅꯔꯦ
ꯑꯥ
ꯑꯩ ꯆꯦ ꯁꯃꯌꯝ ꯊꯦꯡꯅꯔꯦ
ꯎꯝ
ꯣꯏ ꯑꯩꯈ ꯏꯃꯥꯟꯅꯕꯤ ꯑꯃ ꯍꯥꯟꯅ ꯗꯌꯥꯅ ꯍꯥꯟꯅ ꯏꯃꯥꯟꯅꯕꯤ ꯑꯃ ꯑꯚ꯭ꯌꯥꯁ ꯇꯝꯃꯤꯅ ꯑꯩꯈꯣꯏ ꯄꯁꯦꯟ ꯄꯨꯂꯞꯄ ꯃ ꯃꯥ ꯦꯝꯗ ꯇꯧꯕꯅꯦꯕ ꯃꯥ ꯑꯃ ꯂꯩꯔꯦ ꯑꯗꯒꯤ ꯀ ꯗꯥꯏꯅꯥꯁꯨ ꯊꯦꯡꯅꯩ ꯌꯦ
ꯎꯝ ꯎꯝ ꯎꯝ
ꯀ ꯇ ꯆꯦ ꯀꯩꯅꯣꯁꯨ ꯇꯥꯕ ꯃꯥꯜꯂꯦ ꯀꯔꯤꯕ ꯁꯤꯦ ꯅꯗꯤꯗ ꯈꯟꯈꯤꯕꯗꯣ ꯅꯪꯒ ꯍꯥꯟꯅ ꯅꯣꯏ ꯀꯩꯅꯣ ꯍ
ꯆꯦꯜꯂꯤ ꯊꯣꯏꯕꯤ
ꯑ ꯊꯨꯕꯤꯁꯨ ꯊꯦꯡꯅꯩꯌꯦꯦ ꯑꯗꯒꯤ ꯔꯣꯁꯟ ꯀꯣꯣꯟꯃꯩꯁꯨ ꯊꯦꯡꯅꯩꯌꯦ ꯑꯗ ꯑꯩꯒ ꯗꯥꯖꯦꯒ ꯐꯝꯃꯤꯟꯅꯩꯌꯦ
ꯎꯝ ꯃꯥꯗꯤ ꯅꯨꯅꯨꯡꯉꯥꯏꯖꯂ
ꯃꯥꯁꯨ ꯅꯨꯡꯉꯥꯏꯇꯦ ꯑꯃꯡ ꯇꯔꯪ ꯆꯠꯅ ꯂꯣꯏ ꯂꯩ ꯑꯗꯨꯒ ꯀꯩꯅꯣ ꯌꯥꯝ ꯇꯧꯋꯦ ꯑꯩꯈꯣꯏꯒꯤ ꯀ꯭ꯔꯣꯁꯋꯥꯛ ꯌꯥꯎꯃꯤꯟꯅꯕ ꯃꯤ ꯌꯥꯝ ꯌꯥꯎꯍꯋ ꯍꯋꯦꯠ
ꯑꯩꯈꯣꯏ ꯑꯩꯉꯣꯟꯗꯁꯨ ꯊꯦꯡꯅꯩ
ꯑꯗꯒꯤ ꯀꯅꯥ ꯀꯅꯥꯅꯣ ꯑꯕ꯭ꯔꯣꯁꯤꯡꯨꯝꯁꯨ ꯊꯦꯡꯅꯩꯌꯦ
ꯎꯝ
ꯑꯗꯒꯤ ꯑꯗꯨꯝꯕ ꯂꯩꯔꯦ ꯑꯗꯒꯤ ꯏꯃꯣꯕ ꯊꯦꯡꯅꯔꯦ ꯑꯃ ꯁꯦꯂꯤꯁ ꯂꯩꯔꯦ
ꯁꯦꯅꯤꯁꯂꯣ
ꯁꯦꯅꯤꯁ ꯁꯦꯅꯤꯁ
ꯅꯨꯄꯥꯗꯣ
ꯃꯃꯟ ꯅꯪ ꯀꯌꯥꯝ ꯀꯨꯏꯔꯒꯦ ꯑꯣꯟꯕꯥꯏ ꯑꯩꯅꯪ ꯀꯔꯝ ꯀꯥꯟꯗ ꯀꯌꯥꯝ ꯀꯨꯏꯔꯒꯦ ꯑꯣꯟꯕ ꯌꯦꯅꯔ ꯑꯗꯨ ꯑꯁ ꯃꯤ ꯑꯈꯪꯕ ꯉꯥꯛꯇ ꯑꯣꯏꯅꯣ ꯑꯗꯒꯤ ꯑ ꯑꯩꯈꯣꯏꯒꯤ ꯑꯩꯈꯣꯏ ꯈꯥꯏ ꯑꯉꯥꯡꯈꯩꯗꯣ ꯒ꯭ꯔꯨꯞꯗꯤ ꯀꯩꯅꯣ ꯔꯤꯕꯥꯟꯗꯣꯁꯨ
ꯎꯝ
ꯑꯗꯒꯤ ꯑꯉꯥꯡ ꯑꯩꯅ ꯃꯃꯤꯡꯗꯤ ꯈꯪꯗ꯭ꯔꯦ ꯃꯁꯛꯇꯤ ꯃꯌꯥꯝ ꯈꯪꯉꯦꯕ ꯃꯣꯏꯒꯤ ꯒ꯭ꯔꯨꯞ ꯑꯃ
ꯎꯝ
ꯄꯤꯌꯥ ꯀꯁ
ꯑꯩꯈꯣꯏ ꯕꯦꯁꯁꯦ ꯄꯤ ꯑꯩꯩꯆ ꯗꯤ ꯇꯧꯕꯁꯤꯡꯁꯤꯅ ꯑꯌꯥꯝꯕ ꯊꯥꯕ ꯃꯥꯜꯂꯦꯀꯣ
ꯑꯣ ꯍꯌꯦꯡꯐꯣꯛ ꯊꯥꯅ ꯑꯩꯅ ꯐꯥꯎꯗ꯭ꯔꯤꯕ ꯄꯨꯁꯥꯅꯤ ꯁꯤ ꯀꯥꯡꯕꯨꯁꯤꯡꯗꯨꯗꯤ ꯑꯩ ꯐꯪꯉꯦ
ꯑꯁ ꯑꯩ ꯇꯟꯕ ꯑꯃ ꯌꯥꯎꯈꯠꯂꯛꯑꯦꯕ ꯃꯈ ꯈꯪꯕ꯭ꯔꯥ ꯊꯥꯃꯟꯕꯒꯤ ꯑꯗꯨ ꯐꯖꯅꯁꯨ ꯄꯥꯗꯦ ꯀꯩꯅꯣ ꯄꯥꯁꯨ ꯄꯥꯅꯤꯡꯗ꯭ꯔꯦ ꯀꯔꯤꯅꯣ ꯈꯪꯗ꯭ꯔꯦ
ꯑꯣ ꯄꯥꯏꯌꯦꯅꯁꯨ ꯉꯁꯤꯒꯤ ꯀꯣꯏꯁꯟ ꯑꯗꯨꯃꯥꯏꯅ ꯇꯧꯔꯗꯤ ꯃꯊꯪ ꯃꯔꯝꯛꯇꯪ ꯈꯪꯉꯣꯏꯀꯣ
ꯎꯝ ꯂꯨꯔꯁꯨ ꯐꯥꯎꯈꯤꯗꯣꯏꯅꯦꯅꯦ ꯃꯤ ꯑꯃ ꯑꯗꯨꯝ
ꯍꯣꯏ ꯑꯗꯨꯕꯨꯗꯤ ꯈꯔ ꯍꯦꯟꯅ ꯈꯤꯇꯪ ꯀꯩꯅꯣ ꯇꯧꯕꯝꯗꯤ ꯍꯗꯅꯦ ꯀꯔꯣꯞ ꯅꯦꯝꯃꯛꯀꯅꯤ ꯍꯥꯏꯕꯩ ꯋꯥꯅꯦꯕ
ꯎꯝ ꯁꯣꯏꯗꯅ ꯐꯥꯎꯔꯛꯑꯗꯤ ꯐꯗꯧꯕ ꯑꯩꯈꯣꯏꯁꯨ
ꯑꯁꯤꯦꯡꯖꯔꯒꯦ ꯅꯠꯇ꯭ꯔꯥ
ꯀꯩꯅꯣ ꯀꯩꯅꯣꯗ ꯀꯣꯏ ꯆꯠꯁꯦ ꯍꯥꯏꯅꯕꯗꯣ ꯀꯃꯥꯏꯅ ꯇꯧꯕꯅꯣ ꯑꯦꯛꯖꯥꯝꯗꯤ ꯂꯣꯏ ꯑꯣꯏꯔ
ꯒ ꯑꯃ ꯉꯁꯥꯏꯅꯦ ꯇꯥꯔꯨꯏꯗꯣ
ꯑꯗꯨꯅꯦ ꯚꯦꯀꯦꯁꯟ ꯃꯅꯨꯡꯗ ꯑꯃꯨꯛꯇꯪꯗꯤ ꯆꯠꯍꯧ ꯌꯥꯏꯍꯦ ꯁꯤꯤ ꯐꯖꯩ ꯀꯩꯅꯣ ꯅꯪ ꯊꯥꯒꯠꯂꯛꯄꯗꯣ ꯃꯤꯅ ꯚꯦꯀꯦꯁꯟ ꯃꯅꯨꯡꯁꯤꯗ ꯑꯃꯨꯛꯇꯪꯗꯤ ꯆꯠꯍꯧ ꯌꯥꯏꯑꯕ ꯂꯝꯂꯥꯏꯗ ꯑꯩ ꯆꯪꯖꯦꯜ ꯑꯩꯗꯤ ꯀꯣꯛ ꯆꯥꯛ ꯇꯧꯔꯦ ꯑꯁꯦꯡꯕꯩ ꯑꯩꯗꯤ ꯀꯣꯏꯕ ꯆꯠꯇ꯭ꯔꯦꯗꯤ ꯑꯩꯗꯤ ꯋꯥꯔꯦ ꯑꯩꯗꯤ ꯋꯥꯔꯦ ꯀꯥ ꯃꯅꯨꯡ
ꯅ ꯋꯥꯏꯌꯦꯦ
ꯎꯝ ꯑꯦ ꯑꯁꯦꯡꯕꯩꯅꯦ ꯃꯈꯈꯤ ꯅꯪꯗꯤ ꯌꯨꯝꯗ ꯂꯩꯕꯅꯤꯅ ꯅꯣꯏ ꯏꯆꯦ ꯍꯧꯣꯏꯖꯤꯛ ꯑꯗꯨꯝ ꯋꯥꯔꯤ ꯂꯩꯗꯅ ꯏꯃꯨꯡ ꯃꯅꯨꯡ ꯂꯩꯃꯤ ꯍꯥꯏꯗꯤ ꯊꯕꯛ ꯏꯪꯈꯥꯡꯗ ꯇꯧꯕꯗ ꯑꯣꯏꯔꯁꯨ ꯃꯇꯝꯗꯣ ꯍꯧꯈꯤꯕ ꯈꯪꯍꯧꯗꯦꯗꯅ ꯑꯩ ꯂꯥꯏꯔꯤꯛ ꯑꯃ ꯄꯥꯕꯁꯨ ꯅꯠꯇꯦ
ꯑꯗꯨ ꯔꯤ ꯌꯥꯝ ꯄꯥꯗꯁꯨ ꯃꯇꯝꯗꯤ ꯒꯅꯝ ꯇꯥꯍꯧꯁꯤꯕꯤ ꯅꯠꯇꯦ ꯑꯗꯨ ꯑꯗꯨ ꯖꯒꯥꯗꯨꯕꯨ ꯀꯨꯀꯤꯒ ꯇꯥꯗꯕ꯭ꯔꯕ
ꯇꯥꯗ
ꯆꯠꯇꯤ ꯆꯠꯅꯕ ꯅꯠꯇ꯭ꯔꯣ ꯑꯗꯨꯗꯤ ꯑꯩꯈꯣꯏ ꯑꯃ ꯑꯗꯨꯝ ꯆꯠꯂꯁꯦ ꯍꯥꯏꯕ ꯑꯦ ꯀꯣꯏꯝ ꯆꯠꯂꯁꯤꯅ ꯑꯗꯨꯗꯤ
ꯀꯩꯅꯣ ꯃꯤ ꯑꯩꯈꯣꯏ ꯇꯔꯨꯛ ꯆꯠꯁ ꯍꯥꯏꯅꯈ꯭ꯔꯕꯅꯦ
ꯇꯔ ꯇꯔꯨ
ꯔꯤꯃꯦꯦꯛꯁ ꯑꯣꯏ ꯁꯨꯁꯜ ꯀꯨꯃꯥꯔ
ꯑꯣ ꯑꯣ ꯑꯣ ꯌꯥꯏꯌꯦꯅꯦ ꯑꯗꯨꯗꯤ ꯍꯥꯏ ꯉꯑꯔꯃꯤ ꯆꯂꯁꯔꯃꯤ ꯌꯥ ꯌꯥꯔ ꯌꯥꯔ
ꯑꯩꯗꯤ ꯉꯥꯎꯗꯧꯔꯦ ꯑꯁꯦꯡꯕꯒꯤ ꯀꯨꯏꯔꯦ ꯀꯩꯅꯣ ꯑꯩꯈꯣꯏ ꯑꯩꯈꯣꯏꯅ ꯆꯠꯇ꯭ꯔꯤ ꯀꯣꯏꯕ ꯆꯠꯇꯕ ꯀꯌꯥꯝ ꯀꯨꯏꯔꯒꯦ ꯌꯦꯡꯉ ꯀꯣꯏꯕ ꯃꯤꯟꯁ ꯌꯥꯝꯅ ꯀꯩꯅꯣꯗꯨꯗ ꯍꯥꯏ ꯇꯧꯔꯨꯕꯩ ꯋꯥ ꯅꯠꯇꯦꯀꯣ ꯁꯨꯝ ꯌꯦꯡꯉꯣ
ꯋꯥꯈꯟꯗꯔꯣ ꯀꯃꯅ ꯐꯖꯝ ꯂꯩꯔꯦ
ꯊꯝꯕꯥꯜꯗꯨꯁꯨ ꯑꯩ ꯆꯠꯅꯤꯡꯉꯦ ꯊꯝꯆꯦꯠ ꯂꯣꯏꯈꯤꯕꯅ ꯍꯥꯜꯂꯅꯤ ꯀꯥꯏꯅ ꯇꯧꯕ
ꯀꯅꯤ ꯑꯣꯗ ꯃꯥꯗ ꯋꯥ
ꯑꯦ
ꯅꯍꯥꯟꯒꯤ ꯑꯩꯈꯣꯏꯅ ꯆꯠꯄꯗꯣ ꯇꯥꯕ꯭ꯔꯥ ꯑꯗꯨꯒꯤ ꯖꯒꯥꯗꯣ ꯃꯣꯏ ꯉꯍꯥꯟ ꯌꯦꯡꯉꯨꯏ ꯍꯥꯏꯌꯦꯕꯀꯣ
ꯑꯥ
ꯑꯗꯨꯗꯣ ꯂꯣꯏꯅ ꯀꯩꯅꯣ ꯇꯧꯊꯣꯛꯑꯝꯃꯦ ꯍꯥꯏꯌꯦꯕ ꯑꯁꯣꯝ ꯃꯅꯨꯡ ꯑꯥ ꯃꯅꯨꯡ ꯆꯪꯉꯒꯕꯨꯗꯤ ꯈꯔ ꯂꯩꯍꯧꯋꯦ ꯍꯥꯏꯌꯦꯕꯀꯣ
ꯎꯝ
ꯍꯥ ꯍꯥ ꯑꯗꯨ ꯅꯠꯇꯕꯗ ꯑꯗꯨꯅꯦ ꯀꯩꯅꯣ ꯇꯧꯜꯕ ꯑꯁ ꯈꯔ ꯊꯔ ꯆꯠ ꯀ ꯀ ꯇ ꯉꯉꯣ ꯉ ꯇ ꯉꯥꯡꯉꯣ ꯍꯣꯏ
ꯁꯦꯝꯃꯣ ꯁꯦꯝꯃꯣ ꯁꯦꯝꯕꯕꯨꯗꯤ ꯑꯗꯨꯝ ꯁꯦꯝ ꯌꯥꯏ ꯀꯩꯅꯣ ꯅꯪ ꯐꯣꯟꯗꯣ ꯂꯥꯛꯑꯣ ꯊꯥꯔꯒ
ꯀꯕꯥ ꯑ ꯀꯒꯦ ꯀꯔꯒꯦ ꯑ ꯂ ꯋꯥ ꯍ ꯔꯣꯍꯣ ꯔꯣꯍ ꯔꯣ
ꯀꯩ ꯍꯥꯏꯅ
ꯐꯗ ꯕꯤ ꯄꯤ ꯄꯥꯕ ꯌꯥꯎꯂꯥ ꯍ ꯐꯅꯔ ꯍ ꯃꯤꯇꯤ ꯄꯔꯌꯥ ꯍꯕ ꯑꯣꯌꯦ ꯅ ꯈꯣ ꯁꯤꯁꯤꯅ ꯑꯗꯨꯪ ꯌꯧꯍꯜꯂꯔꯝꯃꯤ ꯎ ꯐꯔ ꯌꯦꯁ ꯍꯥꯥ ꯊ ꯄꯤ ꯊꯦꯡ ꯄꯗꯤ ꯃꯛꯇ ꯌꯥꯎꯁ ꯌꯥꯎꯗ ꯏꯆꯦ ꯒ꯭ꯔꯤꯟ ꯍꯥꯏꯕ꯭ꯔꯣ
ꯍꯩꯅ ꯦꯅꯤꯌꯏꯅꯦ ꯅꯨꯡ ꯁꯤꯃ ꯁꯦ ꯅꯪ
ꯅ ꯑꯗꯨꯃꯥꯏ ꯏꯁꯩ ꯁꯗ ꯀꯃꯥꯏꯅ ꯏꯅꯤ
ꯏꯅꯤꯡ ꯏꯖꯗꯅꯤ ꯏꯅꯤꯡꯖꯊꯣꯛꯆꯁꯤꯅꯤ ꯀꯩꯅꯣ ꯀꯩꯅꯣ ꯀꯌꯥꯝ ꯀꯨꯏꯅ ꯄꯥꯗꯣꯏꯅꯣ
ꯆꯄꯪꯅ ꯏ ꯁꯤꯔ ꯌꯥꯎꯕꯕꯁꯤꯦ ꯑꯗꯨꯅꯃ ꯇ
ꯍꯣꯏ ꯍꯣꯏ ꯁꯨꯗꯧꯔꯦꯕ ꯑꯗꯨꯕꯨꯗꯤ ꯑꯗꯨꯒꯤ ꯍꯦꯛ ꯁꯨꯗꯧꯔꯦꯕ ꯁꯨꯔꯦ ꯊꯝꯃꯒꯦ ꯍꯣꯔꯦꯟ ꯇꯧꯔꯛꯀꯣꯏ
ꯑ
ꯍꯥꯏꯔꯛꯑꯣꯀꯣ
ꯍꯣꯏ ꯍꯣꯏ